ꯑꯧ
ꯇꯥꯔꯕꯣ
ꯇꯥꯏꯌꯦ
ꯀꯩ ꯏꯟꯖꯥꯡ ꯆꯥꯒꯦ
ꯎꯝ ꯀꯩꯅꯣ ꯍꯋꯥꯏ ꯊꯣꯡꯕꯅꯦ ꯍꯋꯥꯏ ꯀꯥꯡꯇꯛ ꯊꯣꯡꯕꯅꯦ
ꯎꯝ
ꯑꯗꯨꯗꯨꯒ ꯑꯂꯨꯗꯣ ꯀꯥꯡꯒꯧ ꯑꯃꯒ ꯆꯥꯏ
ꯍꯥꯎꯕ꯭ꯔꯣ
ꯍꯥꯎꯏ
ꯑꯝ ꯅꯪꯅ ꯅꯪꯅ ꯊꯣꯡꯕꯗꯤ ꯑꯣꯏꯔꯝꯃꯔꯣꯏ ꯀꯅꯥꯟ ꯊꯣꯡꯕꯅꯣ
ꯑꯣꯏꯗ꯭ꯔꯦ ꯑꯣꯏꯗ꯭ꯔꯦ ꯑꯩꯅ ꯊꯣꯡꯕ ꯑꯣꯏꯗ꯭ꯔꯦ ꯀꯪꯂꯥ ꯑꯃ ꯑꯈꯣꯏꯒꯤ ꯁ꯭ꯋꯥꯏꯗ ꯊꯣꯛꯄ ꯂꯤꯛꯂꯥꯒꯤ ꯆꯥꯅꯝ ꯕꯨꯖꯤꯌꯥꯗꯣ
ꯍꯣꯏ
ꯑꯗꯨꯗꯨ ꯆꯥꯏꯕ
ꯍꯥꯎꯕ꯭ꯔꯣ ꯑꯗꯨꯗꯣ ꯑꯥ ꯆꯞ ꯃꯥꯟꯅꯔꯝꯅꯤ ꯈꯜꯂꯦ ꯑꯩꯖꯨ ꯗꯣ ꯑꯗꯨ ꯁꯤꯡꯖꯨ ꯆꯥꯕꯗꯤ ꯍꯥꯎꯕꯅꯦ ꯃꯤꯃꯤꯒ ꯀꯩꯀꯩꯒ ꯃꯤꯛꯁ ꯇꯧꯔꯒꯀꯣ
ꯎꯝ
ꯑꯗꯣ ꯕꯨꯨꯖꯤꯌꯥꯒ ꯀꯩꯀꯩ ꯇꯧꯔꯒ ꯃꯤꯛꯁ ꯇꯧꯔ ꯁꯤꯡꯖꯨ ꯆꯥꯕ ꯍꯥꯎꯕꯅꯦ ꯍꯥꯏꯕ ꯑꯃꯇ ꯆꯥꯖꯤꯗꯅ
ꯆꯥꯖꯦ ꯌꯥꯝꯅꯗꯤ ꯍꯥꯟꯗꯦ
ꯍꯣꯏ ꯌꯥꯝꯗꯤ ꯍꯥꯟꯗꯦ ꯑꯃ ꯀꯩꯅꯣꯅ ꯅꯍꯥꯟ ꯑꯈꯣꯏꯒꯤ ꯆꯤꯡ ꯀꯃꯤꯟꯅꯔꯝꯕ ꯄ꯭ꯔꯥꯠꯇꯤꯗꯣ
ꯃꯣꯔꯣꯛ ꯌꯥꯎꯗꯕꯤ ꯆꯥꯖꯦ ꯍꯥꯏꯒꯤꯕꯗꯨꯔꯣ
ꯑꯥ ꯑꯗꯣ ꯍꯩꯕꯤ ꯃꯅꯥꯒ ꯇꯧꯔꯒ ꯑꯝꯇ ꯁꯤꯜꯂꯛꯑꯣ ꯆꯥꯖꯦꯅ ꯍꯥꯏꯕꯅꯤ ꯃꯥꯗꯤ ꯑꯦꯅꯤ ꯇꯥꯏꯝ ꯁꯪꯉꯤ ꯍꯥꯏꯕꯅꯤ
ꯅꯠꯇꯦ ꯍꯥꯏꯕ ꯆꯥꯕꯩꯗ ꯇꯧ ꯂꯩ ꯍꯥꯏꯕ ꯑꯗꯨ ꯀꯥꯡꯕꯨꯗꯨꯅ ꯃꯔꯣꯟ ꯑꯃ ꯅꯠꯇꯦ ꯂꯣꯏꯔꯖꯤꯕꯧꯇ ꯄꯨꯟꯕꯩ ꯄꯨꯟꯕꯩ ꯄꯨꯟꯕꯩ ꯁꯤꯜꯂꯛꯑꯣ ꯁꯤꯜꯂꯣ ꯁꯤꯜꯂꯣ ꯁꯤꯜꯂꯣ
ꯑꯗꯨꯗꯤ ꯀꯩꯅꯣꯅ ꯑꯩꯉꯣꯟꯗ ꯉꯔꯥꯡ ꯍꯥꯏꯔꯝꯃꯕꯅꯤ ꯃꯥꯏ ꯀꯣꯜ ꯇꯧꯔꯛꯄꯗꯨꯗꯀꯣ ꯑꯩꯉꯣꯟꯗ ꯅꯣꯏ ꯄꯥꯔꯇꯤꯖꯤꯅ ꯑꯃꯨꯛ ꯍꯟꯅ ꯎꯅꯔꯔꯣꯏ ꯑꯃꯨꯛ ꯍꯟꯅ ꯎꯅꯔꯣꯏ ꯍꯥꯏ ꯍꯥꯏꯔꯦꯇꯥꯗꯣ ꯗꯨꯝ ꯆꯠꯂꯒ ꯀꯣꯏꯔꯒ ꯂꯥꯡꯉ ꯂꯩꯗꯣ ꯀꯩꯒꯤꯅꯣꯕ ꯍꯦꯃꯟꯒ꯭ꯔꯦ ꯅꯣꯏ ꯑꯃ ꯀꯌꯥꯗꯤ ꯁꯨꯔꯦ ꯌꯦꯡꯉꯣ ꯑꯦꯛꯖꯥꯝ ꯂꯩꯔꯛꯄꯗꯒꯤ ꯑꯃꯨꯛ ꯍꯟꯅ ꯎꯅꯔꯔꯣꯏ ꯁꯤꯗꯤ ꯄꯨꯨꯡ ꯐꯪꯒꯗꯕꯅꯤ ꯄꯨꯡ ꯐꯪꯉꯣꯏꯗꯅꯤ ꯄꯨꯂꯤꯁ ꯐ ꯀꯌꯥ ꯇꯨꯔꯒꯦ ꯌꯦꯡꯉꯣ ꯍꯥꯏꯔꯝꯕꯅꯦ ꯑꯩꯉꯣꯟꯗ ꯑꯩꯅ ꯀꯩꯅꯣꯍꯦ ꯄꯨꯟꯒꯦ ꯄꯨꯜꯂꯗ ꯍꯟꯗꯛ ꯊꯥꯁꯤ ꯃꯉꯥꯏ ꯁꯤꯗꯩꯁꯤ ꯀꯩꯁꯨ ꯄꯨꯜꯂꯔꯒ ꯍꯥꯏꯈꯤꯕꯅꯤ
ꯎꯝ ꯑꯗꯨꯅꯦ ꯍꯥꯏꯖꯦ
ꯎꯝ ꯎꯝ
ꯍꯥꯏꯗꯤ ꯃꯤꯗꯤ ꯂꯣꯏꯔꯦ ꯍꯥꯏꯔꯀꯥꯟꯗ ꯁꯨꯄꯨꯟ ꯄꯨꯟꯅꯗꯦ ꯍꯥꯏꯕ ꯑꯩꯈꯣꯏꯗꯤ ꯑꯃ ꯑꯃꯨꯛ ꯁꯤꯜꯂꯛꯀꯅꯤ ꯑꯃꯃꯨꯛ ꯁꯤꯜꯂꯛꯀꯅꯤ
ꯑꯩ ꯂꯣꯏ ꯍꯥꯏ ꯐꯦꯟꯖ ꯑꯋꯥ ꯇꯝꯃꯤꯉꯩꯗꯅ ꯁꯨꯡꯄꯨꯟ ꯄꯨꯟꯗ꯭ꯔꯒ ꯑꯁ ꯇꯝꯃꯤꯉꯩꯗꯁꯨ ꯄꯨꯂꯩ ꯑꯗꯨꯕꯨꯗꯤ
ꯑꯦ ꯂꯣꯏꯔꯦ ꯍꯥꯏꯔꯦ ꯍꯦꯟꯖꯤꯜꯂꯦ ꯍꯥꯏꯕ
ꯂꯣꯏ ꯍꯥꯏꯔꯒꯅ ꯍꯦꯟꯅ ꯑꯃꯅ ꯇꯝꯃꯤꯉꯩꯗꯅ ꯗꯤꯄꯥꯔꯠꯃꯦꯟ ꯑꯗꯨꯝ ꯄꯨꯜꯂꯤꯗꯅ ꯑꯩꯅ ꯑꯃꯨꯛ ꯑꯇꯣꯞꯄ ꯂꯝꯗ ꯄꯨꯂꯨꯖꯦꯕ
ꯎꯝ ꯍꯦꯟꯖꯜꯂꯦ ꯂꯣꯏꯔꯦ ꯍꯥꯏꯔꯒ
ꯍꯦꯟꯖꯜꯂꯦ ꯑꯗꯣ ꯐꯩꯖꯤꯡꯒꯥꯗ ꯑꯝꯇ ꯆꯠꯂꯨꯖꯤꯗꯅ
ꯑꯗꯨꯗꯤ ꯅꯣꯡꯃ ꯐꯖꯅ ꯍꯥꯏꯅꯔꯒ ꯆꯠꯇ꯭ꯔꯗꯤ ꯌꯥꯔꯣꯏ ꯃꯇꯝꯗꯣ
ꯀꯩꯅꯣꯁꯨ ꯆꯠꯅꯤꯡꯉꯦ ꯍꯥꯏꯕꯅꯤ ꯃꯣꯛ ꯁꯥꯗꯅ ꯆꯠꯅꯤꯡꯉꯦ ꯍꯥꯏꯕ ꯆꯠꯅꯤꯡꯉꯦ ꯍꯥꯏꯕꯅꯤ ꯃꯥꯁꯨ ꯆꯠꯇ꯭ꯔꯤꯌꯦ ꯑꯩꯅ ꯑꯩꯗꯤ ꯆꯠꯂꯨꯔꯦꯍꯦ ꯑꯃꯨꯛꯀ ꯍꯦꯟꯅ ꯑꯃꯨꯛꯀ ꯅꯧꯅ ꯍꯥꯏꯒꯠꯄꯗꯨꯗ ꯑꯩ ꯆꯠꯅꯤꯡꯕꯩ ꯋꯥꯅꯦꯅ ꯍꯥꯏꯕ ꯋꯥꯅꯤ ꯑꯗꯨ ꯃꯣꯏ
ꯑ
ꯑꯁ ꯅꯍꯥꯃꯨꯛ ꯑꯩꯈꯣꯏꯅ ꯆꯠꯁꯦꯟ ꯇꯧꯕꯗ ꯊꯤꯒꯠ ꯈꯣꯀꯠꯇꯅ ꯇꯧꯕꯗ ꯆꯥꯛ ꯊꯣꯡꯕꯝ ꯂꯩ ꯈꯣꯠꯄ ꯂꯩꯌꯦꯅ ꯑꯥꯏ ꯖꯤꯗ ꯌꯦꯡꯉꯤꯗꯨꯗꯤ
ꯍꯣꯏ ꯌꯦꯡꯗꯤ ꯌꯦꯡꯒꯤꯕꯅꯦ ꯀꯥꯎꯒꯤꯕꯩ ꯋꯥ
ꯅꯪ ꯀꯥꯎꯁꯟꯅꯩꯌꯦ
ꯀꯥꯎꯒꯤꯕꯩ ꯋꯥꯅꯦ ꯍꯥꯏ ꯋꯥ ꯑꯉꯥꯎꯕꯤ ꯁꯟꯁꯀ꯭ꯔꯤꯟ ꯑꯃꯁꯨ ꯀꯛꯑꯣ ꯅꯪꯒꯤ ꯁꯟꯁ ꯀ꯭ꯔꯤꯟ ꯑꯃ ꯍꯥꯞꯄꯤꯔꯒꯦ ꯍꯥꯏꯅ
ꯐ꯭ꯔꯤꯗꯥ
ꯀꯋꯥ ꯍꯥꯕꯅꯤ ꯀꯩꯅꯣ ꯑꯩꯗꯤ
ꯎ ꯀꯌꯥ ꯀꯦꯅꯦ ꯁꯤꯗꯤ ꯄ ꯇꯔꯑ
ꯅꯠꯇꯦ ꯍꯥꯏꯕ ꯌꯥꯝꯗꯦ ꯂꯨꯄꯥ ꯆꯥꯝꯃ꯭ꯔꯤꯒ ꯆꯥꯝꯃ꯭ꯔꯤꯒ ꯀꯨꯟꯊ꯭ꯔꯥ ꯈꯛꯇꯅꯤ
ꯅꯪ ꯈꯜꯂꯤꯖꯦ ꯀꯔꯤꯅꯣ ꯑꯩꯉꯣꯟꯗ ꯅꯪ ꯈꯜꯂꯤꯖꯦ ꯌꯦꯡꯉꯣ ꯄꯣꯠꯇꯪ ꯀꯣꯏ ꯅꯪ ꯈꯜꯂꯤꯖꯦ ꯀꯩꯅꯣ
ꯏꯕꯦꯝꯃ ꯑꯩꯅ ꯇꯩꯕ ꯁꯟꯁꯀ꯭ꯔꯤꯟꯖꯦ ꯇꯩꯕ ꯅꯨꯡꯉꯥꯏꯇ꯭ꯔꯥ ꯅꯨꯡꯉꯥꯏꯔꯦ ꯅꯪꯒꯤ ꯅꯪꯒꯤ ꯑꯉꯧꯕ ꯀꯥꯕꯤꯗꯣ ꯅꯠꯇꯦ
ꯑꯩꯒꯤ ꯑꯉꯧꯕ ꯀꯥꯕꯤꯁꯤꯗꯤ ꯑꯍꯣꯡꯕ ꯑꯣꯏꯕꯩꯅꯦ ꯑꯩꯌꯥ ꯑꯉꯧꯕ ꯀꯥꯗꯕꯤꯁꯨ ꯂꯩꯌꯦ
ꯀꯔꯤꯌꯥ
ꯑꯉꯧꯕ ꯀꯥꯗꯕꯤꯁꯨ ꯂꯩꯌꯦ
ꯑꯉꯧꯕ ꯀꯥꯗꯕꯁꯨ ꯂꯩꯌꯦ
ꯎꯝ ꯂꯩꯌꯦ ꯑꯩꯅ ꯑꯅꯤ ꯑꯅꯤ ꯇꯩꯁꯤꯟꯅꯕꯒꯤꯅꯦ ꯑꯉꯧꯕ ꯀꯥꯗꯕꯤꯗꯤ ꯂꯩꯌꯦ ꯑꯗꯨ ꯈꯛꯇꯪ ꯇꯩꯗꯤ ꯀꯩꯝ ꯇꯧꯗꯦ ꯑꯃ ꯑꯩꯅ ꯑꯃ ꯃꯊꯛꯇ ꯑꯃ ꯈꯔ ꯉꯧꯋꯦꯟ ꯇꯩꯕꯗꯣ
ꯎꯝ
ꯑꯗꯨꯅꯦ ꯀꯥꯔꯤꯖꯦ ꯄꯣꯠꯇꯣ ꯀ꯭ꯋꯥꯂꯤꯇꯤ ꯂꯩꯇꯕꯩ
ꯆꯥꯅꯔꯦ ꯑꯗꯨ ꯑꯣꯏꯔꯖꯨ ꯑꯃ ꯂꯩꯁꯜꯂꯣ ꯍꯥꯏꯕ
ꯎꯝ
ꯍꯋꯥꯏ ꯊꯣꯡꯕꯖꯤ ꯌꯨꯝꯗ ꯊꯣꯡꯕꯗꯤ ꯍꯥꯎꯋꯤ ꯁꯤ ꯊꯣꯡꯕꯗꯤ ꯍꯥꯎꯇꯦ ꯍꯥꯏꯕ
ꯀꯦꯕꯥ
ꯍꯋꯥꯏ ꯊꯣꯡꯕꯖꯦ ꯌꯨꯝꯗ ꯊꯣꯡꯕꯗꯤ ꯍꯥꯎꯋꯦꯕ ꯑꯗꯨ ꯁꯤꯗ ꯊꯣꯡꯕꯗꯤ ꯍꯥꯎꯇꯦꯕ ꯑꯩ ꯍꯋꯥꯏ ꯆꯥꯌꯦ ꯁꯨꯡꯌꯥꯥ ꯌꯥꯗ ꯂꯩꯔꯦ ꯏꯊꯟꯇ
ꯐꯖꯅ ꯊꯣꯡꯗꯕꯩꯅꯦ ꯑꯗꯨꯗ
ꯑꯂꯣ ꯈꯪꯗꯦ ꯌꯨꯝꯗꯖꯨꯅꯦ ꯑꯩꯈꯣꯏ ꯃꯥꯅ ꯍ ꯍꯋꯥꯏ ꯆꯥꯖꯤꯔꯥ ꯍꯥꯏꯅ ꯇꯧꯔꯛꯄꯒꯅꯦ ꯎꯪ ꯑꯩ ꯁꯥꯎꯔꯛꯑꯣꯔꯥ
ꯍꯋꯥꯏ ꯆꯥꯅꯤꯡꯗꯦ ꯍꯥꯏꯕ ꯕꯤꯠ ꯂꯩꯇꯕꯗꯣ ꯈꯔ ꯀꯨꯏꯅ ꯌꯨꯝꯗ ꯂꯩꯔꯛꯑꯒꯕꯨꯗꯤ ꯑꯗꯨꯝ ꯆꯥꯁꯦ ꯈꯣꯠꯁꯦ ꯑꯂꯨ ꯑꯩ ꯍꯋꯥꯏꯒ ꯌꯦꯔꯨꯝꯒ ꯊꯣꯡꯕꯖꯨ ꯍꯥꯎꯋꯤꯗꯅ ꯑꯂꯨꯏꯒꯤ ꯃꯍꯨꯠꯇ ꯑꯗꯨꯝ ꯍꯥꯏꯗꯤ ꯌꯦꯔꯨꯝ ꯇꯧꯔ ꯍꯥꯞꯆꯤꯜꯂ ꯊꯣꯡꯕꯖꯨ ꯍꯥꯎꯋꯦꯕ ꯑꯗꯨꯗꯨ ꯑꯩꯅ ꯑꯩꯈꯣꯏ ꯆꯦ ꯏꯕꯥꯅꯤꯒꯤ ꯑꯩꯈꯣꯏ ꯆꯦꯖꯨ ꯑꯩ ꯂꯩꯔꯗꯤ ꯆꯥꯛ ꯏꯟꯖꯥꯡ ꯊꯣꯡꯕꯖꯦ ꯈꯔ ꯕꯤꯠ ꯌꯥꯎꯖꯩꯑꯦꯕ ꯑꯩ ꯑꯩꯒ ꯑꯗꯨꯗ ꯇꯧꯅꯔꯖꯤ ꯆꯥꯛ ꯆꯥꯗꯣ ꯑꯩꯈꯣꯏ ꯃꯥꯖꯨ ꯑꯩꯈꯣꯏ ꯆꯦꯖꯨ ꯅꯨꯡꯗꯥꯡ ꯅꯨꯡꯗꯥꯡ ꯆꯥꯛ ꯆꯥ ꯆꯥꯛ ꯆꯥꯗꯦꯅ ꯍꯥꯏꯗꯅ
ꯎꯝ
ꯑꯗꯨ ꯃꯊꯟ ꯃꯊꯟꯗ ꯆꯥꯛ ꯆꯥꯕꯗꯤ ꯃꯣꯏꯁꯨ ꯅꯨꯡꯉꯥꯏꯇꯕ ꯃꯊꯟꯗ ꯆꯝ ꯅꯨꯡꯉꯥꯏꯇꯦꯅ ꯌꯨꯝꯗꯨ ꯏꯆꯤꯛ ꯆꯤꯛꯑꯦ ꯑꯗꯨꯝ ꯑꯩꯈꯣꯏꯆꯦꯖꯨ ꯗꯨꯀꯥꯟ ꯆꯠꯈ꯭ꯔꯅꯤ ꯃꯥꯏ ꯊꯕꯛ ꯂꯩꯔꯒꯅ ꯈꯔ ꯉꯟꯅꯕꯨꯗꯤ ꯍꯜꯂꯛꯑꯦ ꯑꯈꯣꯏꯃꯥ ꯑꯩꯈꯣꯏꯕꯒꯖꯨ ꯑꯗꯨꯝ ꯑꯩꯈꯣꯏꯕꯥ ꯑꯩꯈꯣꯏ ꯑꯩꯈꯣꯏꯃꯥꯖꯨ ꯃꯥꯏ ꯊꯕꯛ ꯆꯠꯂ ꯆꯠꯂꯦ ꯆꯠꯇ꯭ꯔꯒꯅ ꯌꯨꯝꯗ ꯂꯩꯔꯦ ꯅꯨꯡ ꯉꯥꯅꯨ ꯀꯩꯅꯣ ꯀꯩꯗꯧꯔ ꯑꯩꯈꯣꯏꯕꯥꯖꯨ ꯊꯕꯛ ꯈꯔ ꯆꯠꯄꯅꯦꯕ ꯍꯟꯗꯛꯇꯤ ꯉꯁꯤꯁꯨ ꯏꯝꯐꯥꯜ ꯆꯠꯈꯤꯌꯦ ꯉꯁꯥꯏ ꯑꯗꯨꯃꯒ ꯈꯪꯗꯦ ꯊꯕꯛꯀꯤ ꯃꯥꯜꯂꯦ ꯊꯕꯛ ꯑꯃ ꯍꯥꯏꯅꯕꯒꯤꯗꯣ ꯑꯩꯅ ꯍꯥꯏꯕꯗ
ꯑꯦ
ꯑꯗꯨꯗꯤ ꯕꯥꯂꯦ ꯗꯣ ꯉꯁꯥꯏ ꯃꯤꯁꯀꯣꯜ ꯂꯩꯔꯝꯃꯦ ꯃꯤꯁꯀꯣꯜ ꯂꯩꯔꯝꯕ ꯇꯥꯍꯧꯗ꯭ꯔꯦ ꯍꯥꯏꯕ ꯑꯩ ꯇꯨꯝꯃꯤꯉꯥꯏ ꯇꯥꯗ꯭ꯔꯤꯅꯦ ꯌꯦꯡꯉ ꯨꯄꯨꯡ ꯇꯔꯨꯛꯛ ꯃꯤꯁꯀꯣꯜꯅꯦꯕ ꯂꯩꯔꯝꯃꯤꯖꯦ ꯑꯗꯨ ꯇꯥꯗꯔ꯭ꯤꯅꯦ ꯍꯥꯏꯕ ꯑꯩꯗꯣ ꯐꯣꯟ ꯂꯥꯛꯄꯗꯨ ꯌꯦꯡꯉꯨ ꯐꯣꯟꯖꯦ ꯑꯩ ꯅꯥꯀꯟ ꯊꯝꯃꯤꯅꯤ ꯃꯌ꯭ꯨꯠ ꯊꯝꯕꯁꯨ ꯅꯠꯇꯦ
ꯎꯎꯝ ꯇꯥꯔꯣꯏꯌꯦ ꯅꯪ ꯌꯥꯔꯔꯣꯏ ꯅꯪ ꯄꯨꯝꯃꯦ
ꯄꯨꯝꯃꯦ ꯍꯥꯏꯕ ꯑꯩꯅꯗꯤ ꯗꯨ ꯑꯩꯅ ꯑꯁꯤꯕꯨ ꯑꯦꯂꯥꯝꯒ ꯊꯝꯃꯁꯨ ꯀꯦꯝ ꯇꯥꯔꯣꯏꯗꯣꯏꯅꯦ ꯍꯥꯏꯕ
ꯄꯨꯝꯃꯦ ꯄꯨꯝꯃꯦ ꯅꯪ ꯌꯥꯔꯔꯣꯏꯌꯦ ꯄꯨꯝꯃꯦ
ꯑꯗꯨꯗꯨꯅ ꯑ
ꯍꯦꯟꯃꯟꯒ꯭ꯔꯦ ꯌꯥꯔꯔꯣꯏ
ꯑꯗꯣ ꯑꯩꯈꯣꯏ ꯕꯥꯗꯩꯅꯣ ꯍꯧꯒꯠꯂ ꯄꯨꯡ ꯅꯤꯄꯥꯟ ꯇꯥꯔꯝꯗꯥꯏꯗ ꯑꯗꯨꯗ ꯀꯣꯜ ꯇꯧꯋꯦ ꯀꯣꯜ ꯇꯧꯕꯗꯨ ꯏꯃꯥꯟꯅ ꯏꯃꯥ ꯀꯣꯜ ꯇꯧꯔꯛꯑꯝꯕ꯭ꯔꯥ ꯍꯥꯏ ꯑꯩꯈꯣꯏꯃꯥꯅ ꯇꯧꯗꯦ ꯃꯅꯨꯡ ꯕꯥꯕꯥꯅ ꯇꯧꯔꯝꯕ ꯑꯣꯏꯔꯝꯒꯅꯦꯌꯦ ꯕꯥꯕꯥ ꯊꯕꯛ ꯆꯠꯈꯤꯅ ꯍꯥꯏ
ꯇꯧꯔꯛꯑꯝꯃꯤꯔꯕ
ꯈꯪꯗꯦ ꯑꯩ ꯏꯟꯗ ꯂꯥꯛ
ꯄꯣꯠ ꯀꯩꯀꯩ ꯋꯥꯠꯂꯤ ꯍꯪꯉꯛꯇꯣꯏ ꯇꯧꯋꯤ ꯑꯣꯏꯔꯝ
ꯁꯤꯔꯦ ꯁꯥꯕꯅꯁꯨ ꯏꯕꯦꯝ ꯑꯣꯝꯃꯦ
ꯄꯥꯝꯊꯧ ꯑꯩꯈꯣꯏ ꯁꯥꯗꯦ ꯅꯣꯡꯃ ꯃꯪ ꯂꯤꯝ ꯅꯤꯍꯥꯏꯕꯦꯝ ꯉꯁꯤ
ꯅꯪꯅ ꯉꯥꯡꯕ ꯑꯝꯇ ꯇꯥꯗ꯭ꯔꯦ ꯅꯪ ꯀꯥꯏ ꯂꯩꯅꯣ
ꯑꯝꯇ ꯉꯥꯡꯗꯤꯦ ꯑꯗꯨꯅꯅꯦ
ꯉꯍꯥꯟ ꯍ ꯍꯥꯏ ꯑꯗꯨꯗꯤ ꯎꯟ ꯀꯤꯤꯟ ꯆꯥꯔꯛꯇꯣꯏꯅꯤ ꯅ ꯑꯗꯩꯗꯤ
ꯑꯩ ꯑꯃꯇꯥ ꯉꯥꯡꯗꯦ ꯅꯪ ꯃꯤ ꯑꯉꯥꯡꯗ ꯉꯥꯛꯠꯇꯪ ꯇꯨꯃꯤꯟꯅꯕ ꯅꯪ ꯉꯥꯡꯕꯗ ꯇꯨꯃꯤꯟꯅꯩꯕꯗꯨꯗ ꯑꯩꯕꯨ ꯇꯨꯃꯤꯠ ꯂꯩꯩ ꯍꯥꯏꯕꯤꯔꯗꯤꯦ ꯅꯪꯅ ꯀꯩꯅꯣ ꯉꯥꯡꯉꯤꯗ ꯑꯩ ꯉꯥꯡꯉꯤꯁꯤꯗꯤ ꯃꯊꯣꯡ ꯃꯔꯜꯁꯨ ꯈꯪꯗꯦ
ꯑꯗꯨꯃꯥꯏꯅ ꯅꯣꯛꯑꯒ ꯉꯥꯡꯒꯅꯣ ꯍꯥꯏꯕ ꯅꯠꯇ ꯅꯠꯇ꯭ꯔꯣ ꯑꯩꯅ ꯅꯉꯣꯟꯗ ꯃꯔꯣꯟ ꯁꯦꯡꯉ ꯁꯦꯡꯅꯒꯒꯣ ꯉꯉꯣ ꯅꯪꯕꯨ ꯑꯉꯥꯡ ꯃꯆꯥꯔꯣ ꯍꯥ
ꯑꯣ ꯑꯩꯈꯣꯏ ꯁ꯭ꯋꯥꯏꯗꯗꯤ ꯁꯥꯗꯦ ꯍꯥꯏꯕ ꯅꯣꯡꯃꯪꯉꯒ ꯂꯩ ꯍꯥꯏꯕ ꯑꯗꯨꯗꯨꯅ ꯀꯩꯁꯨ ꯁꯥꯗꯦ ꯍꯥꯏꯕ ꯑꯩꯅ ꯍꯥꯏꯅꯤꯡꯉꯤꯁꯦ
ꯑꯩꯈꯣꯏ ꯁꯤꯗꯗꯤ ꯁꯥꯔꯦ ꯍꯥꯏꯕ ꯑꯣꯟ ꯅꯁꯥꯏꯒꯤꯅꯦ ꯎꯝ ꯃꯤꯜꯛ ꯍꯅꯤꯒꯤ ꯑꯩꯅ ꯊꯥꯕ ꯀꯅꯣꯗꯣ ꯀ꯭ꯔꯤꯝꯗꯣ
ꯑꯥ
ꯑꯗꯨ ꯗꯦꯠ ꯐꯥꯏꯚ ꯐꯥꯎꯇꯪꯒꯤꯅꯤꯍꯦ ꯃꯣꯏꯅ ꯁꯤꯗ ꯑꯦ ꯆꯍꯨꯝ ꯆꯍꯨꯝꯒ ꯐꯣꯔꯇꯤꯗ ꯄꯤꯔꯤꯗꯣ ꯗꯦꯠ ꯐꯥꯏꯚ ꯐꯥꯎꯇꯪꯅꯦ ꯑꯗꯨꯒꯤ ꯃꯇꯨꯡꯗꯗꯤ ꯇꯥꯡꯈꯠꯂꯛ ꯣꯏ ꯐꯣꯔ ꯐꯣꯔ ꯍꯟꯗ꯭ꯔꯦꯗꯀ ꯐꯣꯔꯇꯤ ꯑꯗꯨꯋꯥꯏꯗ ꯌꯧꯔꯛꯇꯣꯏꯕ
ꯎ ꯅꯣꯏꯗꯤꯦ ꯉꯧꯕꯒꯤ ꯌꯥꯎꯕ ꯑꯝꯇ ꯂꯩꯇ꯭ꯔꯣ
ꯂꯩꯇꯦꯗ ꯑꯗꯨꯒꯨꯝꯕꯒꯤ ꯄ꯭ꯔꯗꯛ ꯁꯥꯗꯕ ꯃꯥꯜꯂꯦ ꯃꯣꯏꯁꯦ ꯍꯥꯏꯗꯤ ꯀꯩꯅꯣ ꯑꯣꯏꯗꯦꯗꯅ
ꯀꯅꯥꯝꯕꯕ ꯈꯇꯪꯒꯦ
ꯃꯁꯥꯒꯤ ꯂꯩꯖꯕꯁꯤꯗ ꯑꯗꯨꯝ ꯈꯔ ꯅꯥꯟꯖꯅꯕ ꯑꯣꯏꯅ ꯁꯥꯕꯅꯦꯕꯀꯣ ꯑꯗꯨꯒꯨꯝꯕ ꯉꯧꯊꯣꯛꯄꯤ ꯈꯣꯠꯇꯣꯛꯄꯤꯗꯨꯗꯤ ꯌꯥꯝꯅ ꯀꯩꯅꯣ ꯑꯣꯏꯗꯗꯅꯥ
ꯎꯟ ꯑꯣꯏꯗꯤꯗꯨꯕꯨꯗꯤ
ꯑꯗꯨꯗꯨꯅ ꯑꯗꯨꯒꯕꯗꯤ ꯁꯥꯗꯕ ꯃꯥꯜꯂꯦ
ꯎꯟ ꯎꯟ
ꯀ ꯁꯥꯏꯠ ꯏꯐꯦꯛ ꯂꯩꯕ ꯈꯣꯠꯄ ꯌꯥꯝ ꯂꯩꯒꯜꯂꯤꯗꯅ
ꯂꯩꯒꯟꯂꯤ ꯂꯩꯒꯅꯂꯤ ꯑꯦꯗꯨꯕꯨꯗꯤ ꯅꯡ ꯅꯪꯅ ꯑꯗꯣ ꯍꯥꯏꯔꯒ ꯀꯩꯅꯣꯝ ꯇꯧꯕꯨ ꯌꯦꯡꯒꯦꯅꯦ ꯑꯃꯗꯣ ꯀꯛꯄ ꯌꯥꯕ꯭ꯔꯥꯒꯨꯝ ꯑ ꯇꯧꯕ ꯌꯦꯡꯉꯤꯅꯦ ꯑꯥ ꯑꯥ ꯑꯥ ꯑꯥ ꯑꯩꯈꯣꯏ ꯌꯨꯝꯗꯅꯦ ꯍꯪꯉꯕ
ꯎꯝ
ꯀꯩꯅꯣ ꯎꯟ ꯀꯔꯤ ꯆ ꯍꯦꯟꯒꯠ ꯂꯤꯁꯦ ꯀꯩꯗꯧ ꯕꯩꯅꯣꯕꯥ ꯁꯤ ꯄꯝꯗꯦ ꯑꯥ ꯍꯋꯥꯏꯁꯥꯡꯕꯦꯗꯣ ꯃꯌꯥꯝ ꯄꯥꯜꯍꯧꯋꯦꯕꯀꯣ
ꯎꯝ
ꯍꯋꯥꯏ ꯑꯁꯥꯡꯕꯤꯗꯣ ꯀꯩ ꯍꯥꯏꯅꯤ ꯑꯃ ꯍꯩꯗꯣꯛꯄ ꯑꯩꯈꯣꯏ ꯃꯥꯅ ꯍꯦꯛꯑꯒꯕꯨꯗꯤ ꯌꯣꯜꯂꯦ ꯍꯥꯏꯌꯦꯕ
ꯎꯝ
ꯍꯦꯛꯑꯒ ꯌꯣꯜꯂꯒꯁꯨ ꯃꯥ ꯎꯝ ꯀꯩꯅꯣ ꯇꯧꯕꯗꯣ ꯃꯤ ꯍꯧꯖꯤꯛꯇꯤ ꯃꯁꯥ ꯃꯁꯥꯒꯤ ꯏꯪꯈꯣꯜꯗꯣ ꯂꯣꯏ ꯄꯥꯟꯅꯔꯕꯅꯤꯅ ꯀꯩꯁꯨ ꯑꯩ ꯃꯣꯏ ꯌꯨꯝ ꯑꯃꯗ ꯃꯤ ꯑꯃꯅꯕꯨ ꯑꯗꯨꯝ ꯂꯩ ꯍꯥꯏꯌꯦꯕꯀꯣ
ꯎꯝ
ꯑꯗꯨ ꯑꯩꯈꯣꯏ ꯄꯨꯅ ꯂꯧꯋꯦꯕ ꯃꯣꯏꯒꯤ ꯀꯩꯅꯣ ꯇꯧꯕꯩꯅꯦꯀꯥꯏ ꯍꯥꯏꯔꯒ ꯂꯧꯋꯦꯕ
ꯎꯝ
ꯇꯣ ꯍꯧꯖꯤꯡꯇꯤ ꯑꯗꯨ ꯅꯠꯇꯕ ꯍꯥꯏꯗꯤ ꯈꯔ ꯉꯟꯅ ꯄꯥꯜꯂꯝꯃꯒꯗꯤ ꯑꯩꯈꯣꯏ ꯃꯥꯅ ꯍꯥꯏꯔꯤꯅ ꯈꯔ ꯌꯣꯟꯕ ꯌꯥꯒꯅꯤ ꯍꯧꯖꯤꯛꯇꯤ ꯃꯤꯔꯣꯏꯅ ꯃꯁꯥ ꯃꯁꯥꯒꯤ ꯍꯋꯥꯏ ꯑꯁꯥꯡꯕꯁꯤꯗꯤ ꯀꯃꯟ ꯑꯣꯏꯅ ꯍꯧꯅꯔꯕꯅꯤꯅ ꯀꯌꯥ ꯁꯤꯠꯇꯦ ꯈꯣꯠꯇꯦꯅ ꯑꯣ ꯃꯌꯥꯝ ꯄꯥꯜ ꯂꯩꯍꯧꯔꯦ ꯕꯦꯔꯦꯟꯗ꯭ꯔꯤꯗꯨꯁꯨ ꯑꯩꯅ ꯍꯥꯏꯕꯗꯣ ꯅꯍꯥꯟ ꯐꯤꯂꯝꯒꯤ ꯇꯥꯏꯞꯇ ꯇꯧꯔ ꯆꯪꯉꯨꯏ ꯍꯥꯏꯕꯗꯣ ꯑꯩꯅ ꯑꯩ ꯑꯗꯣ ꯑꯁꯤ ꯗꯤꯂꯤꯚꯔꯤꯖꯦ ꯌꯥꯗꯦꯕꯁꯦ ꯌꯥꯗꯦꯕ ꯎꯝ
ꯌꯥꯔꯦ ꯅꯪ ꯅꯪꯅ ꯗꯋꯥꯟꯒꯤ ꯂꯤꯞꯁꯇꯤꯛ ꯍꯥꯏꯕꯗꯣ ꯁꯤꯗ ꯗꯋꯥꯟ ꯉꯥꯛꯇꯅꯤ ꯀꯩꯅꯣ ꯌꯥꯎꯔꯤꯁꯦ ꯑꯉꯥꯎꯕꯤ ꯁꯤꯗ ꯅꯤ꯭ꯎ ꯍꯥꯏꯅꯥ ꯑꯅꯧꯕ ꯑꯃ ꯊꯣꯛꯂꯛꯏꯖꯤꯖꯨ ꯗꯋꯥꯟꯅꯤ ꯑꯗꯒꯤ ꯇ꯭ꯔꯤꯌꯣ ꯑꯅ ꯑꯃ ꯂꯩꯔꯤꯖꯦ ꯂꯤꯞꯁꯇꯤꯛ ꯑꯍꯨꯝ ꯌꯥꯎꯕꯖꯦ
ꯎꯝ ꯄ꯭ꯔꯤꯌꯣ ꯑꯅ ꯈꯪꯗꯤꯌꯦ
ꯑꯁꯤ ꯂꯤꯞꯁꯇꯤꯛ ꯑꯍꯨꯝ ꯄꯨꯂꯞ ꯁꯦꯠ ꯑꯝꯗ ꯑꯍꯨꯝ ꯌꯥꯎꯕꯅꯦꯕꯥ ꯑꯁꯤꯖꯨ ꯀꯩꯅꯣꯅꯦꯕ ꯗꯋꯥꯟ ꯉꯥꯛꯇꯅꯦꯕ ꯁꯤꯁꯨ
ꯎꯝ
ꯑꯗꯩ ꯁꯣꯝꯅꯥꯀꯟꯗꯒꯤ ꯃꯆꯥꯁꯤꯁꯨ ꯗꯋꯥꯟꯅꯦ
ꯑꯩꯅ ꯑꯃ ꯂꯩꯌꯦ ꯑꯩꯈꯣꯏ ꯆꯦ ꯍꯣꯏꯖꯨ ꯑꯩꯈꯣꯏ ꯆꯦꯒꯤꯅ ꯑꯩꯈꯣꯏ ꯆꯦꯅ ꯂꯩꯔꯀꯥꯟꯗ ꯁꯪꯕ ꯑꯃ
ꯎꯝ
ꯑꯗꯨꯏ ꯁꯦꯠꯇꯣ ꯑꯝꯇ ꯌꯦꯡꯉꯛꯀꯦ ꯑꯗꯨꯒ ꯍꯥꯏꯒꯦ ꯑꯩ ꯑꯗꯨꯏ ꯁꯦꯠꯇ ꯐꯖꯩꯑꯕ ꯑꯃ ꯑꯩꯅ ꯄꯥꯝꯕ ꯑꯃ ꯕ꯭ꯔꯥꯎꯟ ꯀꯂꯔꯒꯤ ꯂꯤꯞꯁꯇꯤꯛꯇꯣ ꯑꯗꯨ ꯑꯣꯏꯌꯦꯕ
ꯎꯝ ꯑꯗꯨꯨꯏ ꯁꯤꯗ ꯗꯥꯋꯥꯟꯒꯤ ꯗꯥꯋꯥꯟ ꯑꯗꯨꯝ ꯍꯛꯄꯤꯗꯣ ꯑꯁꯤ ꯊ꯭ꯔꯤ ꯐꯣꯔꯇꯤ ꯅꯥꯏꯟ ꯄꯤꯔꯤꯖꯦ ꯊ꯭ꯔꯤ ꯍꯟꯗ꯭ꯔꯦꯗ ꯌꯧꯗꯕꯤꯗ ꯐꯪꯉꯝꯃꯗꯝ ꯇꯨ ꯅꯥꯏꯟ ꯅꯥꯏꯟ ꯁꯝꯊꯤꯡ ꯑꯗꯥꯏ ꯖꯒꯥꯗ
ꯑꯗꯨꯗꯤ ꯑꯩꯅ ꯇꯧꯔꯛꯄ꯭ꯔꯥ ꯀꯣꯜꯁꯦ
ꯃꯥꯅꯦ
ꯎꯝ ꯊꯝꯃꯒꯦ
ꯊꯝꯃꯣ ꯎꯝ ꯎꯝ